ꯑꯁ ꯊꯦꯡꯉꯦꯍꯦ ꯀꯣꯜ ꯄꯥꯏꯈꯥꯕꯗꯤ
ꯑ ꯑꯃꯨꯛ ꯀꯥꯎꯈ꯭ꯔꯦ ꯑꯩꯗꯤ
ꯎꯝ ꯀꯧꯔꯝꯃꯅꯤ ꯅꯪꯗꯤ ꯑꯩꯗꯤ ꯃꯥꯡꯉꯤ ꯃꯥꯡꯉꯤ ꯍꯥꯏꯔ
ꯅꯣꯛꯅꯤꯡꯉꯍꯦ ꯅꯣꯛꯅꯤꯡꯉꯤꯍꯦ ꯍꯥꯏꯕꯗꯣ ꯅꯣꯛꯅꯤꯡ ꯗꯕꯒꯤ ꯅꯣꯛꯅꯤꯡꯉꯦ ꯍꯦ ꯍꯥꯏꯕꯅꯦ ꯈꯪꯗ꯭ꯔꯣ
ꯑꯣ ꯈꯪꯗ꯭ꯔꯦꯅꯦ ꯅꯪꯒꯤ ꯋꯥꯁꯤꯗꯤ
ꯑꯩꯈꯣꯏꯒꯤ ꯄꯨꯈ꯭ꯔꯤꯗ ꯉꯥ ꯌꯥꯝ ꯂꯩꯌꯦ
ꯑ ꯉꯥ ꯌꯥꯝ ꯂꯩꯔꯗꯤ ꯐꯥꯕ ꯆꯠꯂꯨ
ꯑꯩꯈꯣꯏꯒꯤ ꯄꯨꯈ꯭ꯔꯤꯗ ꯍꯥꯏꯔꯒ ꯑ ꯍꯩꯗ꯭ꯔꯗꯤ ꯅꯠꯇꯦ ꯑꯩꯅꯕꯨ ꯍꯥꯏꯔꯥ ꯑꯁꯤ ꯑ ꯀꯗ
ꯑ ꯍꯥꯏꯔꯣ ꯍꯥꯏꯔꯣ
ꯂꯧꯕꯨꯛꯇ ꯉꯥ ꯐꯥꯕꯗꯣ ꯑꯁꯤ ꯀꯔꯤ ꯑꯗꯨꯗꯤ ꯍꯥꯏꯌꯦ ꯇꯨꯔꯦꯅꯗꯤ ꯈꯪꯗꯦꯀꯣ
ꯎꯝ ꯇꯨꯔꯦꯟꯗꯨꯗꯤ ꯐꯥꯕ ꯌꯥꯗꯕꯅꯤꯗ ꯉꯥ ꯄꯤꯛꯎꯨꯅꯤꯅ ꯅꯣꯏꯗ ꯅꯣꯏꯔꯣꯟꯗ ꯉꯥꯥꯛ ꯑꯆꯧꯕ ꯂꯩꯅꯦ ꯀꯔꯤ ꯍꯥꯏꯇꯥꯔ ꯉꯥꯗ ꯉꯧꯕꯀꯣ
ꯎꯝ ꯉꯥꯎꯋꯤ ꯉꯥꯎꯏ ꯌꯥꯕ꯭ꯔꯣ
ꯑꯥꯎ ꯉꯧꯕ ꯀꯩ ꯉꯍꯩ ꯉꯥꯏꯍꯩꯗꯤ ꯅꯠꯇꯕꯀꯣ ꯉꯥ ꯑꯃ ꯂꯩꯕ ꯅꯣꯏꯔꯣꯝꯗ ꯇꯨꯔꯦꯜꯗ ꯉꯥ ꯉꯧꯔꯒ ꯆꯥꯎꯔꯒ ꯀꯣ ꯄꯥꯔꯒꯀꯣ ꯍꯥꯎꯇ ꯍꯥꯎꯗ ꯍꯥꯎꯗꯦꯗ ꯆꯥꯎꯥꯎꯗ ꯆꯥꯎꯥꯎꯋꯦꯕ ꯅꯪ ꯐꯥꯁꯨ ꯐꯥꯗ꯭ꯔꯒ
ꯑꯩ ꯐꯥꯏꯌꯦ ꯑꯗꯨꯗ ꯑꯩꯈꯣꯏ ꯐꯥꯔꯛꯑꯦ ꯑꯗꯨ ꯍꯥꯎꯋꯦ ꯑꯩꯗꯤ
ꯎꯝ ꯑꯩꯈꯣꯏꯁꯨ ꯐꯥꯏꯕ ꯀꯔꯤ ꯍꯥꯏꯁꯤꯅ ꯌꯥꯏ ꯊꯥꯔꯒꯀꯣ ꯇꯨꯔꯦꯜꯗ ꯀꯔꯤ ꯀꯔꯤ ꯇꯧꯒꯗꯔꯣ ꯑꯗꯣ ꯇꯧꯕꯗꯣ ꯏꯁꯤꯡꯒ ꯊꯦꯡꯉꯒ ꯑꯗꯨꯝ ꯇꯧꯕꯗꯣ ꯈꯪꯕ꯭ꯔꯥ
ꯎꯝ ꯈꯪꯉꯤ
ꯏꯁꯤꯡ ꯃꯅꯨꯡꯗ ꯀꯩꯅꯣ ꯇꯧꯗꯣ
ꯈꯪꯉꯦꯕ
ꯑꯗꯨꯒ ꯀꯣ ꯀ ꯍꯤꯗꯥꯛ ꯊꯥꯔꯛꯄ ꯃꯇꯝꯗ ꯉꯥꯁꯤꯡ ꯀꯩ ꯀꯩꯅ ꯃꯀꯣꯛ ꯉꯥꯎꯔꯒ ꯇꯨꯝꯕꯗꯣ
ꯑꯗꯨꯒꯒꯨꯝꯕꯗ ꯇꯧꯈ꯭ꯔꯕꯅꯦꯕ ꯑꯗꯨ ꯅꯣꯏ ꯉꯥꯗꯤ ꯍꯥꯎꯗꯦꯗ ꯃꯥꯥ ꯍꯜꯥꯏꯗꯤ
ꯑ ꯑꯩꯒꯤ ꯉꯥꯒ ꯑꯩꯈꯣꯏ ꯉꯥꯗꯨꯒ ꯀꯩꯅꯣ ꯑ ꯌꯥꯝ ꯈꯦꯠꯅꯕꯅꯤꯀꯣ ꯑꯩꯈꯣꯏꯒꯤ ꯉꯥꯅ ꯍꯦꯟꯅ ꯍꯥꯎꯅꯤ
ꯎꯝ ꯎꯝ ꯍꯥꯎꯅꯤ ꯍꯥꯎꯅꯤ ꯑꯩꯗꯤ ꯆꯥꯔꯨꯔꯦ ꯑꯗꯨꯣ ꯍꯥꯎꯗꯦ
ꯅꯪꯅ ꯍꯥꯎꯗꯨꯖꯥ ꯑꯣꯏꯔꯣꯅꯦ ꯅꯪ ꯐꯥꯕꯗꯣ ꯃꯍꯥꯎ ꯂꯩꯗꯨꯕ ꯉꯥ ꯐꯥꯕ ꯌꯧꯔꯝꯅꯤ
ꯑꯣꯏꯔꯝꯅꯤ
ꯑꯩ ꯑꯩ ꯈꯪꯍꯧꯈ꯭ꯔꯦ
ꯀ
ꯑꯩꯒꯤ ꯆꯦꯡꯗꯣ ꯂꯣꯏꯅ ꯆꯥꯊꯣꯔꯔꯕꯅꯤ ꯁꯤ ꯑꯩꯈꯣꯏꯒꯤ ꯌꯦꯟꯁꯤꯡꯁꯦ ꯀꯕꯕ
ꯆꯦꯡ ꯍꯥꯏꯕ ꯌꯦꯟꯁꯤꯡꯗꯤ ꯌꯦꯟꯁꯤꯡꯗꯤ ꯆꯦꯡ ꯆꯥꯒꯗꯕꯅꯤꯅꯦ ꯀꯔꯤꯅꯣ
ꯑꯗꯨꯗ ꯑꯩ ꯃꯄꯥꯟꯗ ꯊꯝꯃꯝꯈ꯭ꯔꯦꯕ ꯑꯗꯨꯒꯤ ꯀꯥꯎꯈ꯭ꯔꯦꯕ ꯑꯁ ꯆꯥꯗꯤꯦ ꯆꯥꯄ ꯃꯥꯜꯂꯦ
ꯕꯣ ꯃꯣꯏ ꯆꯥꯕ ꯉꯝꯃꯍꯦ
ꯅꯠꯇꯦ ꯔꯁꯃꯦꯜꯗ ꯄꯨꯕꯗꯣ ꯉꯔꯥꯡ
ꯎꯝ
ꯉꯁꯤ ꯉꯁꯥꯏ ꯑꯩ ꯄꯨꯕ ꯆꯩꯕ ꯑꯗꯣ ꯃꯅꯨꯡꯗ ꯆꯪꯗ꯭ꯌꯦ ꯕꯥꯣꯏꯅ ꯊꯝꯕ ꯑꯃꯔꯣ
ꯅꯪ ꯀꯣꯜ ꯌꯥꯗ꯭ꯔꯗ
ꯌꯥꯋꯦ ꯀꯩꯅꯣ ꯋꯥꯏ ꯇꯩꯕꯒꯤ ꯇꯩꯕꯤꯕꯒꯤ
ꯑꯣ ꯑꯣ ꯑꯗꯨꯅꯤ ꯑꯗꯨꯅꯤ ꯆꯥꯛꯀ ꯆꯥꯔꯕꯣ ꯈꯪꯉꯦ ꯈꯪꯉꯦ ꯍꯥꯏ ꯑꯗꯨꯗꯤ ꯅꯨꯆꯤꯟ ꯌꯥꯝ ꯀꯂꯦ ꯁꯤ ꯅꯨꯄꯤꯁꯦ
ꯅꯪꯅ ꯀꯔꯤꯗꯨꯗꯤ
ꯑꯩꯗꯤ ꯀꯟꯗꯦ
ꯑꯁ ꯑꯩꯒꯤ ꯆꯤꯟꯅꯤ ꯀꯟꯗꯦꯌꯦ ꯑꯩꯒꯤ ꯆꯤꯟꯗꯤ ꯌꯥꯝ ꯀꯔꯤ ꯍꯥꯏꯁꯤꯔꯥ
ꯌꯥꯝ ꯀꯜꯂꯦ ꯉꯔꯥꯡ ꯅꯍꯥꯟꯅ ꯑꯩ ꯄꯥꯏꯔꯨꯔꯦ ꯄꯥꯏꯕ ꯐꯥꯎ ꯆꯪꯗ꯭ꯔꯦ ꯅꯪꯒꯤꯗꯨꯗꯤ ꯀꯃꯒꯦ ꯅꯨꯡꯒ ꯆꯞ ꯃꯥꯟꯅꯔꯦ ꯑꯩꯈꯣꯏꯒꯤꯗꯤ ꯀ꯭ꯔꯤ ꯍꯥꯏꯁꯤꯔꯥ
ꯅꯪꯅꯤꯡꯉꯤꯍꯦ ꯃꯤ ꯌꯥꯝ ꯇꯧꯏꯍꯦ
ꯅꯔꯣ ꯅꯪꯔꯣ
ꯅ ꯏꯅꯦꯦꯝꯁꯏ ꯌꯥꯝꯦꯝꯆ
ꯑꯩꯈꯣꯟ꯭ꯔꯣ
ꯎꯝ
ꯀ ꯅꯕ ꯑꯃꯨꯛ ꯀꯣꯜ ꯇꯧꯔꯛꯑꯦ ꯄꯥꯏꯈꯠꯂꯦ ꯑꯁ ꯅꯨꯡꯁꯤꯕꯤꯒ ꯋꯥꯔꯤꯔ ꯑꯩ ꯋꯥꯔꯤꯁꯤ ꯅꯥꯔꯤ ꯀꯥꯟꯁꯤꯗ
ꯎ ꯍꯦ ꯃꯤꯗꯤꯝ ꯈꯨꯨꯏꯌꯥꯝ ꯂꯩ ꯃꯥꯅꯦꯀꯣ ꯅꯪꯦꯅ ꯇ꯭ꯔꯗꯤ
ꯑꯩ ꯑꯩꯗꯤ ꯅꯪꯒꯤꯗꯃꯛꯇ ꯂꯦꯞꯈ꯭ꯔꯕꯅꯤ ꯑꯗꯨꯒꯤ ꯀꯣꯜ ꯑꯗꯨ ꯇꯧꯔꯛꯀꯅꯤ
ꯋꯥ
ꯎ ꯑꯇꯩꯁꯤꯡꯗꯣ ꯀꯣꯜ ꯇꯧꯗꯤ ꯌꯥꯏꯕ ꯅꯪ꯭ꯔꯣ
ꯅꯨꯡꯁꯤꯠ ꯅꯨꯡꯁꯤꯠ ꯂꯥꯛꯕꯒꯦ ꯅꯨꯡꯁꯤꯠ ꯂꯥꯛꯕꯒꯦ
ꯎꯝ
ꯅꯨꯡꯉꯥꯏꯍꯦ ꯍꯧꯖꯤꯛꯁꯦ
ꯎꯝ ꯅꯨꯡꯉꯥꯏꯒꯅꯤ
ꯇꯕ꯭ꯔꯣ
ꯀꯗꯥꯏꯗꯤ ꯀꯩꯗꯧꯡꯅ ꯉꯔꯥꯡ ꯅꯨꯡꯗꯥꯡꯗꯣ ꯈꯔ ꯈꯤꯇꯪ ꯆꯨꯏ
ꯑꯣ
ꯉꯇꯥꯡꯐꯥꯎ ꯍꯥꯏꯅꯤꯡꯗꯦ ꯑꯗꯨꯗꯤ ꯆꯨꯗꯨꯕꯒ ꯆꯞ ꯃꯥꯟꯅꯕꯅꯤꯅ ꯎꯝ
ꯅꯨꯡꯉꯥꯏꯈꯤꯗ꯭꯭ꯔꯔꯤꯒꯗ ꯃꯩꯔꯦꯟ ꯆꯥꯏꯌꯦ
ꯃꯥꯏꯔꯦꯟꯦꯟꯁ ꯑꯦ
ꯎꯝ
ꯑ ꯍꯥꯎꯕ꯭ꯔꯥ ꯑꯩꯈꯣꯏꯗꯤ ꯃꯥꯏꯔꯦꯜꯁ ꯒꯦꯝ ꯇꯣꯡꯉꯤ ꯅꯪ ꯃꯔꯤꯌꯥꯁ ꯀꯦꯝ ꯊꯣꯡꯉꯤꯕ
ꯑꯩꯈꯣꯏꯗꯤ ꯁꯤ ꯀꯦꯝ ꯊꯣꯡꯦ
ꯎꯝ ꯑꯩꯈꯣꯏꯗꯤ ꯌꯥꯝ ꯄꯪꯆꯥ ꯆꯥꯏꯗ ꯑꯂꯨ ꯐꯥꯎ ꯎꯇꯤ ꯊꯣꯡꯉꯦꯅ
ꯑ
ꯅꯣꯏꯗꯤ ꯊꯣꯟꯗ꯭ꯔꯣ ꯑꯁ ꯑꯂꯨꯗꯤꯤꯗꯤ ꯌꯥꯝ ꯍꯥꯎꯕꯅꯤꯍꯦ ꯌꯦꯔꯨꯝ ꯈ ꯈꯔ ꯈꯔ ꯍꯥꯞꯄꯒꯄꯣ ꯑꯁ
ꯉꯥꯎꯔꯒ ꯀ ꯅꯪ ꯆꯥꯅꯤꯡꯕꯁꯨ ꯑꯩꯈꯣꯏꯗꯤ ꯑꯁ ꯌꯥꯝ ꯍꯥꯎꯕꯍꯦ ꯍꯛꯆꯥꯡꯁꯨ ꯌꯥꯝ ꯐꯩꯕ
ꯏꯁ ꯑꯂꯨꯒ ꯌꯦꯔꯨꯝꯗꯣ ꯀꯩꯅꯣ ꯎꯇꯤ ꯊꯣꯡꯕꯗꯤ ꯀꯃꯥꯏꯅ ꯆꯥꯒꯦꯔꯣ
ꯑꯁ ꯌꯥꯝ ꯍꯥꯎꯕꯅꯦ ꯐꯖꯅ ꯑꯣꯠꯂꯒꯀꯣ ꯑꯁ
ꯁꯒꯦꯝ ꯇꯧꯕꯗꯨꯔꯥ ꯑꯦ ꯅꯠꯇꯦ ꯑ ꯅꯞ ꯅꯞ ꯇꯧꯕꯗꯨꯔꯥ
ꯑꯥꯎ ꯅꯞ ꯅꯞ ꯇꯧꯕꯅꯦ ꯅꯞꯀ ꯆꯞ ꯃꯥꯟꯅꯕꯅꯦ
ꯁꯒꯩꯅꯣ ꯁꯒ ꯑꯃ ꯅꯠꯇꯦ ꯑꯗꯨꯗꯤ ꯅꯞ ꯅꯞ ꯇꯧꯕꯗꯣ ꯍꯥꯏꯌꯣ
ꯈꯈꯤꯗꯩ ꯑꯩꯈꯣꯏꯗꯤ ꯄꯪꯆꯥꯥꯗ ꯆꯥꯏ ꯉꯔꯥꯡꯁꯨ ꯃꯣꯔꯣꯛ ꯌꯦꯟꯖꯥꯡ ꯆꯥꯏꯅꯦꯅꯦ
ꯑꯁꯃꯣꯔꯣ ꯎꯝ
ꯃꯣꯔꯣꯡ ꯃꯅꯥꯗꯤ ꯆꯥꯕ꯭ꯔꯥꯅ
ꯆꯥꯏꯅꯥ
ꯃꯆꯤꯟ ꯊꯤꯒꯅꯨ
ꯑꯩꯈꯣꯏꯁꯨꯀꯣ ꯅꯍꯥꯟꯗꯣ ꯏꯃꯥ ꯈꯣꯏ ꯂꯥꯛꯇ꯭ꯔꯤꯉꯩꯗ ꯑꯩꯅ ꯗꯗꯥꯗꯣ ꯀꯔꯤ ꯃꯥꯗꯣ ꯉꯥ ꯄꯨꯔꯛꯄ ꯑꯗꯨꯗꯣ ꯀꯪꯍꯜꯂꯒ
ꯎꯝ
ꯃꯣꯔꯅꯤꯡ ꯑꯌꯨꯛꯇ ꯊꯣꯡꯉꯣ ꯍꯥꯏꯕꯀꯣ ꯑꯗꯨꯒꯤ ꯃꯣꯔꯣꯛꯗꯣ ꯈꯔ ꯁꯥꯍꯜꯂꯣ ꯍꯥꯏꯕ ꯑꯗꯨꯒ ꯃꯣꯔꯣꯛ
ꯎꯝ
ꯌꯥꯝ ꯄꯤꯛꯄꯗꯣ
ꯎꯝ
ꯑꯗꯨ ꯑꯗꯨ ꯑꯗꯨ ꯃꯣꯔꯣꯛꯗꯣ ꯍꯦꯛꯂꯒ ꯑꯩꯈꯣꯏ ꯌꯨꯝꯅꯥꯛ ꯂꯩꯑꯦꯕ ꯌꯥꯝ ꯂꯩꯑꯦꯕ ꯑꯗꯨ ꯍꯦꯛꯑꯒ ꯀꯩꯅꯣ ꯇꯧꯔꯒ ꯈꯨꯌꯥꯝ ꯊꯝꯕꯒꯤꯀꯣ ꯃꯣꯔꯣꯛꯇꯣ ꯁꯃꯥꯟꯕꯒꯤ ꯑꯁ ꯂꯣꯢꯔꯦ
ꯉꯥꯡꯉꯦ ꯅꯉꯣꯟꯗ
ꯉꯥꯡꯗꯦ ꯍꯥꯎꯕ꯭ꯔꯣ ꯍꯥꯏꯔꯒ ꯍꯥꯎꯋꯦ ꯍꯥꯎꯑꯦ ꯃꯥꯗꯤ ꯑꯗꯨꯝ
ꯎꯝ ꯃꯆꯤꯟꯊꯤꯕꯅꯦ ꯑꯗꯣ ꯍꯥꯎꯗꯕꯅꯤ ꯅꯪ ꯅꯪ ꯏꯟꯖꯥꯡ ꯊꯣꯡꯉꯔꯛꯄꯁꯤ ꯑꯝꯇ ꯍꯥꯎꯇꯦ ꯍꯥꯏꯅꯤ
ꯏꯁ ꯍꯥꯎꯋꯦ ꯍꯥꯏꯌꯦ
ꯅꯈꯨꯠ ꯅꯈꯨꯠꯇꯣ ꯅꯪꯒꯤ ꯈꯨꯠꯇꯣ ꯆꯝꯐꯨꯠꯅꯦꯕ
ꯑꯩꯊꯣꯡꯕ ꯑꯩ ꯊꯣꯡꯕ ꯍꯥꯏꯕꯅꯦ ꯑꯁ ꯊꯣꯡꯕꯤꯒꯦ ꯂꯥꯛꯑꯣ ꯑꯩꯈꯣꯏꯒꯤ ꯔꯦꯟꯗ
ꯅꯪꯗꯤ ꯆꯝꯐꯨꯠꯅꯤꯅ ꯍꯥꯎꯇꯣꯏꯕ
ꯊꯣꯝꯕꯤꯒꯦꯕ ꯑꯩꯈꯣꯏ ꯗꯥꯅ ꯍꯥꯎꯑꯦ ꯍꯥꯏꯗꯨꯗꯤ ꯑꯁ ꯁꯥꯃꯥꯟꯕ
ꯅꯣꯏ ꯗꯥꯗ ꯅꯪꯕꯨ ꯅꯨꯡꯁꯤꯕꯒꯤ ꯍꯥꯎꯋꯦ ꯍꯥꯏꯕꯅꯤꯅꯦ
ꯅꯠꯇꯦ ꯑꯩꯅꯀꯣ ꯑꯁ ꯁꯃꯟꯕꯒꯤ ꯑꯩꯗꯤ ꯆꯥꯕ ꯉꯝꯗꯦꯗ ꯍꯥꯏꯔꯒ ꯃꯥꯒꯤꯗꯤ ꯑꯁ ꯑꯗꯨꯅ ꯍꯥꯎꯋꯦ ꯍꯥꯏꯌꯦ ꯃꯥꯗꯤ ꯅꯪꯗꯤ ꯃꯣꯔꯣꯛ ꯆꯥꯕ ꯍꯥꯏꯇꯕꯩ ꯑꯣꯏꯔꯣꯅꯤ
ꯑꯁ ꯑꯩꯗꯤ ꯃꯣꯔꯣꯛ ꯃꯣꯔꯣꯛꯀ ꯌꯥꯝ ꯆꯥꯏꯗ ꯃꯣꯔꯣꯛ ꯍꯤꯟꯖꯥꯡ ꯍꯤꯟꯖꯥꯡ ꯆꯥꯏ ꯍꯥꯏꯗꯨ ꯅꯪ ꯇꯥꯗꯔꯣ
ꯃꯣꯔꯣꯛ ꯌꯦꯟꯁꯥꯡ
ꯑꯁ ꯌꯥꯝ ꯍꯥꯎꯕꯅꯦ ꯁꯥꯁꯨ ꯆꯥꯕꯀꯣ ꯊꯨꯝꯒ ꯈꯔ ꯌꯥꯝ ꯊꯝꯕ ꯑꯗꯨꯒ ꯀꯔꯤ ꯍꯥꯏꯕ꯭ꯔꯥ ꯃꯣꯔꯣꯛ ꯃꯦꯠꯄꯒ ꯃꯦꯠꯄꯗ ꯈꯔ ꯈꯔ ꯊꯝꯕꯗꯣ ꯉꯥꯎꯔꯒ
ꯉꯧꯔꯒ ꯍꯥꯏꯕꯗꯤ
ꯉꯧꯔꯒꯀꯣ ꯃꯆꯥ ꯃꯆꯥ ꯈꯔ ꯈꯔꯁꯨ ꯊꯣꯝꯕꯒꯣꯝ ꯆꯤꯅꯤꯒꯨꯝ ꯊꯣꯡꯕ ꯀꯃꯥꯏꯅ ꯑꯥꯎ ꯑꯗꯣ ꯑꯗꯨ ꯉꯥꯡꯕ ꯌꯥꯗꯕꯒꯤ ꯑꯩ ꯍꯥꯏꯕꯅꯤꯅꯦ ꯅꯪꯁꯨ ꯒ꯭ꯌꯥꯟ ꯇꯥꯈꯤꯗ꯭ꯔꯦ
ꯑꯗꯨ ꯀꯩꯅꯣ
ꯑ ꯑꯧ ꯑ ꯀꯩꯁꯨ ꯀꯥꯏꯗꯦꯗ ꯑꯗꯨꯝ ꯀꯧꯅꯕꯅꯤꯅ ꯅꯣꯏ ꯅꯣꯏ ꯂꯣꯟꯗꯗꯤ ꯀꯃꯥꯏꯅ ꯀꯧꯒꯦ
ꯈꯪꯗꯦ ꯑꯩꯈꯣꯏ ꯂꯣꯟꯗ ꯎꯝ ꯀꯌꯥ ꯊꯨꯝꯕꯒꯨꯝ ꯊꯨꯝꯗꯕꯒꯨꯝ ꯇꯧꯕꯗꯣ ꯍꯥꯏꯈ꯭ꯔꯣ
ꯍ
ꯑꯥ ꯑꯥ ꯑꯣꯏꯔꯝꯒꯅꯤ ꯑꯗꯨꯗꯤ ꯅꯣꯏ ꯂꯣꯟꯗ ꯑꯥꯂꯨꯁꯦ ꯑꯂꯨꯒ ꯍꯋꯥꯏꯁꯦ ꯀꯃꯥꯏꯅ ꯀꯧꯒꯦ
ꯑꯂꯨ ꯑꯗꯨꯝ ꯀꯧꯋꯤꯗꯅ ꯑꯩꯈꯣꯏꯁꯨ
ꯑꯁ ꯃꯤꯔꯣꯜ ꯃꯤꯒꯤ ꯔꯣꯜꯅꯤꯅꯦ ꯑꯗꯣ
ꯑꯗꯣ ꯈꯪꯗꯦ ꯑꯩꯗꯤ
ꯎꯝ ꯅꯪ ꯈꯔ ꯑꯉꯥꯡ ꯑꯣꯏꯕꯩ ꯑꯣꯏꯔꯝꯅꯤ
ꯑꯗꯨ ꯅꯣꯏ ꯅꯣꯏꯒꯤ ꯂꯣꯟꯗ ꯀꯔꯤ ꯀꯧꯕꯔꯥ ꯑꯗꯣ
ꯍꯥꯏꯌꯣ ꯍꯥꯏꯌꯣ ꯍꯥꯏꯕ꯭ꯔꯥ
ꯍꯥꯢꯔꯛꯑꯣꯅꯣ
ꯀꯟꯗꯕꯨꯡ ꯍꯩ
ꯏꯁ ꯑꯉꯛꯄꯒꯤ ꯋꯥꯅꯤꯍꯦ ꯉꯁꯤ ꯈꯛꯇꯅꯦ ꯑꯩꯅ ꯇꯥꯕꯗꯤ
ꯎꯝ ꯅꯪꯅꯤ ꯈꯪꯗꯕꯅꯤꯅ ꯊꯥꯖꯔꯔꯣꯏ ꯑꯩꯈꯣꯏꯗꯤ ꯑꯗꯨꯝ ꯀꯧꯅꯩ ꯑꯂꯨ ꯑꯗꯨꯝ ꯀꯧꯅꯗꯦꯕ
ꯑꯣ ꯎꯝ ꯅꯣꯛꯅꯤꯡꯉꯦ ꯍꯦ ꯌꯥꯏ ꯌꯥꯏ
ꯎꯝ
ꯑꯗꯨ ꯃꯥꯏꯔꯦꯟꯁꯤꯡꯗꯨꯗꯤ
ꯃꯥꯏꯔꯦꯜ ꯕꯨꯔꯥ
ꯃꯩꯔꯦꯟ ꯃꯩꯔꯦꯟ
ꯃꯥꯏꯔꯦꯟ ꯃꯥꯏꯔꯦꯟ ꯍꯥꯏꯕ꯭ꯔꯥ ꯃꯩꯔꯦꯜ ꯍꯥꯏꯕ꯭ꯔꯥ ꯀꯪꯗ꯭ꯔꯦꯗ ꯁꯇꯥꯜꯗꯣ
ꯃꯥꯏꯔꯦꯜ ꯍꯥꯏ ꯀꯃꯥꯏ ꯃꯥꯏꯔꯦꯜ ꯍꯥꯏꯒꯤꯔꯣ ꯃꯥꯏꯔꯦꯟ ꯍꯥꯏꯕꯅꯤ
ꯃꯥꯏꯔꯦꯟ ꯍꯥꯏꯕ꯭ꯔꯣ ꯑꯩꯗꯤ ꯈꯪꯗꯕ
ꯃꯥꯏꯔꯦꯜ ꯍꯥꯏꯕ ꯏꯁ ꯂꯣꯏꯔꯦ
ꯑꯩꯁ ꯑꯩꯁ ꯑꯣꯏꯔꯦꯍꯦ ꯅꯪꯖꯨ ꯑꯩꯗꯤ ꯑꯗꯨꯝ ꯃꯥꯏ ꯍꯥꯏꯗꯦ ꯅꯪꯅ ꯍꯥꯏꯕꯅꯤ
ꯌꯥꯗꯦ ꯑꯗꯨꯗꯣ
ꯑꯗꯨꯒ ꯀꯩꯗꯧꯔꯦ ꯃꯥꯏꯔꯦꯜ ꯃꯥꯏꯔꯦꯟꯗꯣ
ꯅꯣꯏꯒꯤ ꯂꯣꯟꯗ ꯍꯥꯏꯕꯅꯤꯗ
ꯑꯩꯈꯣꯏꯒꯤꯔꯣꯟꯗ
ꯇꯣꯉꯥꯟ ꯂꯝꯅꯤꯀꯣ ꯑꯁ ꯌꯥꯗꯦ ꯌꯥꯗꯦ
ꯑꯩꯈꯣꯏꯗꯤ ꯑꯗꯨꯒꯨꯝꯕ ꯐꯪꯉꯗꯤ ꯏꯁꯀꯦꯝ ꯉꯥꯇ ꯆꯥꯏꯗ
ꯑꯩꯈꯣꯏꯗꯤ ꯆꯝꯐꯨꯠꯁꯨ ꯆꯥꯏꯌꯦ
ꯑꯣ ꯆꯝꯐꯨꯠꯇꯤ ꯍꯥꯎꯕꯅꯦꯍꯦ ꯅꯪꯗꯤ ꯆꯝꯐꯨꯠꯅꯤ ꯍꯥꯏꯕ ꯅꯠꯇ꯭ꯔꯣ ꯑꯩꯗꯤ
ꯑꯗꯨ ꯆꯝꯐꯨꯠꯇꯣ ꯍꯥꯎꯋꯦꯕ
ꯎꯝ ꯍꯥꯎꯕꯅꯦ
ꯊꯨꯝꯕꯗꯣ ꯊꯨꯝ ꯊꯨꯝꯕ ꯊꯨꯝꯕꯗꯣ ꯍꯦꯟꯅ ꯍꯥꯎꯕꯅꯤ
ꯎꯝ
ꯆꯥꯅꯤꯡꯕ꯭ꯔꯣ ꯅꯪꯁꯨ ꯃꯥꯏꯔꯦꯟꯗꯣ
ꯑꯧ ꯆꯥꯅꯤꯡꯉꯦ ꯑꯩꯈꯣꯏꯗꯁꯨ ꯌꯥꯝ ꯍꯧꯖꯤꯛ ꯀꯟꯅ ꯇꯧꯔꯤ ꯑꯗꯣ ꯎꯆꯤ ꯌꯥꯝꯕꯅꯤ ꯑꯣ ꯎꯆꯤꯅ ꯍꯦꯛꯇ ꯑꯗꯨꯝ ꯆꯠꯊꯣꯛꯕ ꯌꯥꯝ ꯁꯥꯎꯅꯤꯡꯉꯦ ꯆꯨꯖꯥꯛꯀꯁꯨ ꯂꯣꯏꯅ ꯆꯥꯕ ꯐꯪꯗ꯭ꯔꯦꯕ ꯆꯨꯖꯥꯛꯁꯨ ꯑꯣ ꯀꯩ ꯍꯥꯏꯁꯤꯔꯥ ꯂꯩꯕꯥꯛ ꯃꯅꯨꯡꯗ ꯐꯨꯝꯃ ꯆꯥꯅꯕ ꯃꯥꯗꯣ ꯍꯥꯎꯗ꯭ꯔꯤꯉꯩꯗꯀꯣ ꯎꯆꯤꯅ ꯈꯪꯉꯕꯀ ꯌꯥꯝ ꯃꯥꯜꯂꯦꯕ ꯑꯗꯨꯒꯤ ꯂꯩꯕꯥꯛ ꯃꯅꯨꯡꯗ ꯀꯣꯠ ꯊꯣꯛꯑꯒ ꯑꯗꯨꯝ ꯆꯥꯈ꯭ꯔꯕ ꯃꯥꯜꯂꯦꯕ ꯅꯣꯡꯃ ꯑꯁ ꯆꯨꯖꯥꯛ ꯆꯨꯖꯥꯛ ꯄꯥꯝꯕꯤꯁꯦ ꯍꯧꯗ꯭ꯔꯦꯗ ꯍꯧꯗ꯭ꯔꯦꯗ ꯃꯈꯟ ꯍꯥꯏꯕꯅꯦꯕ ꯑꯗꯨ ꯀꯩ ꯍꯥꯏꯁꯦꯔ ꯂꯥꯎꯔꯒꯀꯣ
ꯍꯝ ꯏꯁꯤꯡ ꯅꯣꯏꯒꯤ ꯅꯣꯏꯒꯤ ꯀꯩꯅꯣ ꯑ ꯏꯁꯤꯡ ꯌꯥꯎꯗꯕ꯭ꯔꯣ ꯅꯣꯏ ꯏꯁꯤꯡ ꯏꯁꯤꯡꯗꯣ ꯌꯥꯝꯇꯕ꯭ꯔꯣ ꯅꯣꯏꯒꯤ ꯌꯨꯝꯗ
ꯌꯥꯝꯃꯤꯍꯩ ꯏꯁꯤꯡꯗꯤ
ꯑꯗꯨ ꯌꯥꯔꯗꯤ ꯆꯨꯖꯥꯛꯁꯤꯡꯕꯨꯁꯨ ꯏꯁꯤꯡ ꯄꯤꯎꯅ
ꯑ ꯑꯗꯨꯀꯤ ꯃꯇꯝ ꯍꯦꯟꯈ꯭ꯔꯦ
ꯑꯗꯨ ꯅꯍꯥꯟ ꯍꯥꯏꯕꯅꯤꯗ
ꯅꯍꯥꯟꯗꯣ
ꯍꯣꯏ ꯃꯆꯥ ꯑꯣꯏꯔꯀꯥꯟꯗ
ꯑꯣ ꯑꯣ ꯄꯤꯅꯤꯡꯗ꯭ꯔꯦꯗ ꯎꯆꯤꯅ ꯂꯣꯏ ꯆꯥꯊꯣꯛꯈ꯭ꯔꯕꯗꯨꯕꯨ
ꯠ ꯅꯣꯏꯅ ꯐꯖꯅ ꯇꯧꯗꯕ ꯏꯅꯦꯗ
ꯇꯧꯋꯦꯗ ꯍꯤꯗꯥꯛ ꯊꯥꯁꯤꯔꯥ ꯈꯪꯗ꯭ꯔꯦ ꯎꯆꯦꯁꯤꯁꯨ ꯃꯣꯏꯒꯤ ꯑꯩꯅ ꯄꯤꯕꯅꯤꯅꯦ ꯃꯣꯏꯗꯣ ꯆꯥꯛ ꯆꯥꯅꯤꯡꯉꯥꯏ ꯂꯩ ꯇ꯭ꯔꯦ ꯍꯥꯏꯕꯗꯒꯤ ꯑꯁ ꯑꯩꯉꯣꯟꯗ ꯈꯨꯔꯨꯝꯃꯒ ꯑꯩꯒꯤ ꯃꯡꯗꯒ ꯇꯣꯏꯅ ꯂꯥꯛꯑꯕ ꯑꯗꯨꯒꯤ ꯅꯨꯡꯉꯥꯏꯇ꯭ꯔꯦ ꯍꯥꯏꯅ ꯆꯥꯈ꯭ꯔꯁꯅꯨ ꯍꯥꯏꯅ ꯂꯧ ꯄꯔꯤ ꯑꯃꯗꯣ ꯍꯨꯟꯗꯣꯛ